ꯑꯣ ꯇꯕ꯭ꯔꯣ ꯍꯣꯏ ꯇꯥꯏꯌꯦ
ꯍꯥꯏ ꯇꯗꯔꯤꯅ
ꯑꯩꯗꯤ ꯍꯧꯖꯤꯛꯁ ꯐꯝꯃꯒ ꯂꯩꯗ ꯅꯪꯗꯤ
ꯑꯩꯁꯨ ꯐꯝꯃꯒ ꯂꯩꯌꯦ ꯀꯔꯤꯒꯤꯅ ꯄꯠꯅꯔꯤꯁꯦ
ꯈꯪꯗꯦ ꯑꯩꯗꯤ ꯑꯁ ꯍꯧꯖꯤꯛꯅ ꯈꯛꯇꯪ ꯐꯝꯕꯅꯦ ꯅꯪꯗꯤ ꯀꯨꯏꯔꯝꯅꯦ ꯉꯁꯥꯏꯗꯒꯤ ꯑꯣꯏꯔꯝꯅꯦ
ꯑꯩꯁꯨ ꯍꯧꯖꯤꯛ ꯈ ꯐꯝꯕꯅꯤ
ꯌꯥꯔꯦ
ꯃꯔꯤꯑꯦ
ꯑꯣ ꯑꯣ ꯆꯔ ꯍꯣꯏ ꯎꯅꯕ ꯀꯨꯏꯔꯦ
ꯅꯪꯗꯤ ꯌꯨꯝ ꯄꯥꯟꯈ꯭ꯔꯦ ꯍꯥꯏꯅ ꯇꯥꯏꯅꯦ ꯑꯗꯨ ꯆꯨꯝꯕ꯭ꯔꯣ
ꯑꯁ ꯃꯤ ꯑꯇꯣꯞꯄ ꯑꯣꯏꯔꯝꯅꯤꯗ ꯃꯤꯡꯁꯨ ꯃꯥꯟꯅꯕ ꯂꯩꯕꯅꯤꯅꯀꯣ ꯃꯥꯟꯅꯕ ꯌꯥꯝ ꯂꯩꯕꯅꯤꯅ ꯑꯇꯣꯞꯄ ꯑꯣꯏꯔꯝꯃꯤ
ꯑꯦ ꯅꯃꯥꯟꯅꯕꯤꯗꯨꯅ ꯍꯥꯏꯔꯛꯄꯅꯦ ꯑꯩꯉꯣꯟꯗ
ꯌꯥꯔꯦ ꯀꯅꯥꯅꯣ ꯑꯩꯗꯤ ꯀꯩꯅꯣ ꯂꯩꯁꯥꯕꯤ ꯑꯣꯏꯔꯤꯌꯦ ꯑꯩꯗꯤ ꯑꯩꯗꯤ ꯑꯩꯗꯤ ꯀꯩꯅꯣ ꯎ ꯐ꯭ꯂꯥꯋꯔ ꯂꯩꯒꯨꯝꯅ ꯁꯥꯠ ꯁꯥꯠꯂꯤ ꯁꯥꯠꯀꯅꯤ ꯍꯥꯏꯕ ꯊꯥꯛꯇ꯭ꯔꯤ ꯍꯥꯕ
ꯑꯁꯦꯡꯕ꯭ꯔꯣ
ꯍꯣꯏꯅꯦꯑꯦ
ꯅꯪ ꯈꯣꯟꯖꯦꯜꯗ ꯈꯪꯉꯤ ꯅꯪ ꯈꯣꯟꯖꯦꯜꯗ ꯈꯪꯉꯦ ꯅꯪ ꯈꯣꯟꯖꯦꯜꯗ ꯈꯪꯉꯦ ꯑꯩꯁꯨ
ꯑꯣ ꯅꯪ ꯌꯥꯝ ꯈꯪꯕ ꯇꯥꯏꯞꯇꯨꯔꯥ
ꯃꯥꯟꯕꯤꯗꯣ ꯑꯁꯦꯡꯕꯗꯤ ꯑꯣꯏꯗꯕꯗꯣ ꯑꯩ
ꯅꯪ ꯅꯪꯗꯤ ꯌꯥꯝ ꯍꯩꯕ ꯇꯥꯏꯞꯇꯔꯥ ꯑꯗꯨꯗꯤ ꯈꯣꯟꯖꯦꯜꯗꯒ ꯈꯪꯉꯛꯄ ꯇꯥꯏꯞꯇꯔꯥ
ꯍꯣꯏ ꯌꯥꯝ ꯍꯩꯕ ꯁꯥꯕ ꯅꯨꯄꯥꯗꯣ ꯍꯩꯗꯤ ꯍꯩꯇꯕ ꯑꯗꯨꯗꯣ ꯃꯔꯛꯒ ꯇ ꯌꯥꯎꯕꯗꯨ ꯀꯥꯏꯗꯦ ꯀꯣ
ꯍꯢꯏ ꯀꯥꯏꯗꯦꯗ ꯃꯤ ꯍꯥꯏꯕꯗꯤ ꯀꯣ ꯃꯤꯗꯤ ꯂꯨꯝ ꯀꯩꯁꯨ ꯀꯥꯢꯗꯦꯗ
ꯅꯨꯡꯉꯥꯏꯔꯤꯕꯣ
ꯌꯥꯝ ꯅꯨꯡꯉꯥꯏꯔꯤꯌꯦ ꯅꯪꯗꯧꯅ ꯑꯩꯁꯨ
ꯎꯝ ꯑꯗꯨꯃꯥꯏꯅ ꯂꯩꯒꯗꯕꯅꯦ ꯆꯔꯁ ꯆꯠꯄ꯭ꯔꯣ
ꯑꯁ ꯉꯥꯁꯤꯗꯤ ꯆꯠ ꯍꯧꯗ꯭ꯔꯦ ꯍꯦ ꯅꯪꯗꯤ
ꯆꯠꯂꯦ ꯀꯩꯒꯤꯅꯣ ꯆꯥꯔꯁ ꯆꯠꯇ꯭ꯔꯤꯁꯦ
ꯑꯁ ꯌꯥꯝ ꯁꯣꯏꯔꯦꯕꯣ ꯅꯪꯒꯤꯅ ꯃꯇꯨꯡꯨꯡ ꯏꯟꯒꯦ ꯇꯧꯅꯤ ꯅꯪꯅ ꯉꯥꯏꯔꯝꯗꯕꯗꯨꯗ ꯑꯩꯅ
ꯏꯊꯟꯇ ꯂꯥꯛꯄꯗꯣ ꯇꯟꯕꯒꯤ ꯅꯨꯡꯉꯥꯏꯇ꯭ꯔꯦ
ꯑꯗꯨꯗꯤ ꯀꯔꯤꯒꯤ ꯆꯠꯇꯣꯏꯅꯣ ꯆꯠꯀꯗꯕꯅꯤꯅꯦ
ꯆꯠꯀꯗꯕꯅꯦ ꯆꯠꯀꯗꯕꯅꯦ
ꯁꯟꯗꯦ ꯉꯥꯛꯇꯪ ꯉꯁꯤ ꯉꯥꯛꯇꯪ ꯁꯟꯗꯦꯅꯦ ꯑꯗꯨꯐꯥꯎ ꯅꯣꯏ ꯆꯠꯄ ꯉꯝꯗ꯭ꯔꯗꯤ ꯑꯁ ꯌꯥꯗ꯭ꯔꯦ
ꯍꯣꯏ
ꯎꯝ ꯄꯣꯜ ꯌꯦꯡ
ꯆꯨꯝꯃꯦ ꯆꯨꯝꯃꯦ ꯍꯣꯏ
ꯄꯥꯏꯕꯥꯜ ꯄꯥꯎ ꯀꯣ
ꯕꯥꯜ ꯌꯦꯡꯉꯦ ꯅꯪꯗꯤ
ꯑꯩꯗꯤ ꯌꯦꯡꯗꯦꯗ ꯍꯣꯏꯗꯤ ꯕꯣꯜ ꯑꯩꯗꯤ ꯄꯥꯛ ꯌꯦꯡꯗꯦ
ꯅꯪ ꯕꯣꯜ ꯄꯥꯝꯗꯕ꯭ꯔꯣ
ꯑ ꯍꯥꯏꯕꯗꯤꯅꯦ ꯅꯀꯣ ꯄꯥꯝꯗꯤ ꯄꯥꯝꯃꯦ ꯑꯗꯨ ꯑꯣꯏꯔꯁꯨ ꯄꯨꯔꯥ ꯄꯥꯝꯔꯒ ꯀꯩꯀꯥ ꯇꯧꯕꯗꯨꯗꯤ ꯇꯧꯗꯦꯗ
ꯑꯗꯣ ꯅꯪ ꯀꯅꯥ ꯀꯅꯥꯕꯨ ꯁꯞꯄꯣꯔꯠ ꯇꯧꯕ꯭ꯔꯣ ꯌꯦꯡꯗ꯭ꯔꯁꯨ ꯍꯥꯏꯌꯣꯅꯦ
ꯑꯁ ꯑꯩꯗꯤꯀꯣ ꯁꯞꯄꯣꯔꯠ ꯇꯧꯕꯁꯦ ꯂꯩꯇꯦꯗ ꯑꯩꯗꯤ ꯁꯞꯄꯣꯔꯠ ꯇꯧꯕ ꯑꯩꯅ ꯁꯞꯄꯣꯔꯠ ꯇꯧꯕꯗꯤꯀꯣ ꯃꯥꯗꯣ ꯁꯥꯟꯅꯗ꯭ꯔꯦꯕ ꯍꯟꯗꯛ ꯀꯥꯟꯁꯦ
ꯑꯣꯁ
ꯑꯗꯨꯒꯤ ꯑꯩ ꯊꯝꯃꯣꯏ ꯌꯥꯝ ꯀꯥꯏꯔꯒ ꯂꯩꯕꯅꯦ
ꯑꯩ ꯈꯪꯉꯦ ꯅꯪ ꯁꯞꯄꯣꯔꯠ ꯇꯧꯕ ꯅꯨꯄꯥꯗꯣ ꯅꯦꯟꯃꯥꯔ ꯔꯣ
ꯅꯅꯥ
ꯃꯔꯔꯥ ꯗ ꯅꯔꯣ
ꯗꯦꯕꯤꯗ ꯕꯒꯨꯝ
ꯗꯦꯕꯤꯗ ꯕꯦꯈꯝꯗꯤ ꯑꯁ ꯌꯥꯕꯅꯤꯅꯦ ꯃꯁꯥꯛ ꯃꯇꯧ ꯁꯨ ꯐꯖꯕ ꯑꯣ ꯅꯪꯗꯤ ꯌꯥꯝ ꯌꯥꯝ ꯍꯟꯅꯨꯔꯦ ꯅ ꯑꯗꯨꯗꯤ
ꯍꯅꯨꯕꯔ ꯍꯅꯨꯕꯔ
ꯅꯪ ꯗ ꯑꯗꯨꯗꯤ ꯊꯥꯏ ꯒꯤ ꯃꯤ ꯑꯣꯏꯔꯝꯃꯤꯅꯦ
ꯑꯁ ꯀꯩꯅꯣ ꯗꯦꯕꯤꯠ ꯕꯦꯈꯥꯒ ꯏꯕꯥꯅꯤ ꯋꯥꯔꯤ ꯌꯥꯝ ꯁꯥꯟꯅꯔꯝꯕꯅꯦ ꯑꯗꯨ ꯃꯇꯝꯗꯣ
ꯑꯩ ꯑꯉꯥꯡ ꯑꯣꯏꯔꯤꯉꯩꯗꯒꯤ
ꯍꯣꯏ ꯍꯣꯏ ꯅꯪꯗꯣ ꯑꯗꯨꯣꯝ ꯃꯇꯝꯗ ꯑꯉꯥꯡ ꯑꯣꯏꯔꯤꯕ꯭ꯔꯥ ꯈꯪꯗꯦꯅꯦ
ꯍꯣꯏ ꯍꯣꯏ ꯍꯣꯏ
ꯈꯣꯡꯅꯥꯎ ꯈꯣꯡꯅꯥꯎꯒ ꯐꯖꯅ ꯁꯦꯠꯄ ꯍꯩꯇꯕ ꯃꯇꯝꯗꯣ ꯑꯩ ꯑꯣꯏꯔ ꯃꯥꯜꯂꯦ
ꯎꯝ ꯑꯗꯨꯃꯛꯁꯨ ꯑꯗꯨꯝ ꯍꯥꯏꯕ ꯌꯥꯅꯤꯀꯣ
ꯍ ꯅꯪ ꯈꯨꯟꯗ ꯂꯩꯕꯔꯣ ꯍꯟꯗꯛ ꯀꯥꯟꯗꯤ
ꯈꯨꯟꯗ ꯅꯠꯇꯦ ꯇꯝꯄꯥꯛꯇ ꯂꯩ
ꯇꯝꯄꯥꯛꯇ ꯂꯩꯕ꯭ꯔꯣ
ꯍꯣꯏ ꯅꯪꯗꯤ
ꯅꯆꯥ ꯅꯨꯄꯤ ꯗꯣ ꯑꯩꯁꯨ ꯀꯣ ꯇꯝꯄꯥꯛ ꯃꯅꯥꯛꯇ ꯂꯩꯌꯦ
ꯆꯞ ꯃꯥꯟꯅꯔꯦ ꯑꯗꯨꯗꯤ
ꯁꯤꯔꯀꯣ ꯃꯅꯕ ꯌꯥꯏ ꯆ ꯊ‌ꯦꯡꯅꯍꯜꯂꯗꯅ ꯑꯩꯗꯤ ꯏ ꯗꯄ ꯁꯔꯒꯂꯣ ꯌꯦ ꯃꯦꯁꯤ
ꯑꯁ ꯃꯤꯁꯤ
ꯑꯥ
ꯑꯁ ꯑꯗꯨꯗꯣ ꯑꯩꯒꯤ ꯑꯩꯒꯤ ꯊꯣꯛꯅꯕ ꯃꯔꯤ ꯂꯩꯕꯅꯦ ꯃꯦꯁꯤꯗꯨꯀꯣ ꯑꯩꯒꯤ ꯑꯩꯒ ꯗꯤꯁꯇꯦꯟꯁ ꯀꯖꯤꯟ ꯇꯥꯏꯞꯇꯣ ꯂꯩꯅ ꯑꯗꯨ ꯇꯥꯏꯞ ꯇꯧꯕꯅꯦ
ꯑꯣ ꯑꯗꯨꯗꯤ ꯏꯕꯥꯅꯤꯁꯦ ꯃꯤ ꯑꯇꯣꯞꯄ ꯑꯣꯏꯔꯝꯗ꯭ꯔꯦꯅꯦ ꯌꯥꯝ ꯅꯛꯁꯤꯜꯂꯒ ꯂꯩꯏꯔꯝꯦꯅꯦ
ꯏꯃꯨꯡ ꯑꯃ ꯑꯣꯏꯔꯝꯈ꯭ꯔꯦ
ꯑꯗꯨꯒꯤꯅꯦꯕ ꯑꯩ ꯅꯪ ꯈꯣꯡꯆꯦꯜ ꯇꯥꯕꯗ ꯈꯪꯒꯦ ꯈꯪꯒꯦ ꯈꯪꯒꯦ ꯇꯧꯔꯤꯁꯦ
ꯑꯣ ꯑꯁꯦꯡꯕ꯭ꯔꯥ
ꯍꯣꯏ ꯅ‌ꯦ ꯈ‌ꯣꯟꯖ‌ꯦꯜ ꯇꯕꯗꯁꯨ ꯐꯖꯅ ꯈꯪꯕ ꯈꯣꯟꯖꯦꯜ ꯃꯥꯟꯕꯀꯣ
ꯎꯝ ꯎꯝ ꯑꯗꯣ ꯎꯝ ꯎꯝ ꯍꯣꯏ ꯑꯣꯏꯔꯝꯕꯁꯨ ꯌꯥꯏꯀꯣ
ꯍꯣꯏ ꯑꯣꯏꯔꯝꯕꯁꯨ ꯌꯥꯏ ꯍꯥꯏꯕ
ꯎꯝ ꯉꯁꯤꯗꯤ ꯀꯔꯤ ꯏꯟꯖꯥꯡ ꯆꯥꯔꯦ ꯅꯪꯗꯤ
ꯑꯩꯁꯦ ꯉꯁꯤꯁꯦ ꯍꯋꯥꯏ ꯆꯥꯏꯗ
ꯑꯣ ꯍꯥꯎꯋꯦꯗ
ꯅꯪꯗꯤ
ꯑꯩꯗꯤ ꯑꯁ ꯍꯥꯎ ꯌꯥꯝꯅ ꯍꯥꯎꯕꯗꯤ ꯅꯠꯇꯦ ꯑꯣꯛꯁꯥ ꯆꯥꯏ
ꯑꯁ ꯈꯤꯇꯪ ꯍꯥꯎꯑꯦꯍꯦ ꯑꯁ ꯅꯪ ꯅꯪꯒꯤꯁꯦ ꯈꯤꯇꯪ ꯍꯥꯎꯋꯦꯕꯣ ꯑꯩꯒꯤꯗꯤ ꯌꯥꯝ ꯍꯥꯎꯋꯦ
ꯍꯥ ꯍꯥ ꯍꯥ ꯍꯤꯟꯖꯥꯡ ꯅꯥꯄꯤꯗꯣ ꯂꯩꯇ꯭ꯔꯕꯀꯣ ꯆꯥꯅꯤꯉꯥꯏꯗꯨ ꯗꯨꯒꯤ ꯑꯗꯨꯝ ꯑꯣꯛꯁꯥ ꯑꯣꯏꯅ ꯆꯥꯈ꯭ꯔꯕ
ꯑꯣ ꯑꯩꯒꯤꯁꯨ ꯍꯦꯟꯖꯥꯡ ꯅꯥꯄꯤ ꯌꯥꯃꯟꯕ
ꯄꯤ ꯂꯩꯇ꯭ꯔꯦ ꯑꯗꯨꯒꯤ ꯑꯁ ꯉꯁꯤꯗꯤ ꯑꯣꯛꯁꯥ ꯆꯥꯔꯁꯦꯅ ꯑꯗꯨꯝ ꯅꯥꯄꯤ ꯂꯩꯇ꯭ꯔꯗꯤ ꯁꯥ ꯁꯥ ꯆꯥꯕ ꯇꯥꯕ ꯀꯣ
ꯍꯣꯏ ꯅꯪ ꯅꯪ ꯅꯣꯏ ꯃꯔꯛ ꯅꯣꯏ ꯃꯅꯥꯛꯇ ꯅꯥꯄꯤ ꯂꯩꯗ ꯁꯟꯗꯕ ꯌꯥꯝꯕꯒꯤꯗꯣ
ꯍꯥꯥ
ꯁꯟ ꯂꯣꯏꯕ ꯌꯥꯕ꯭ꯔꯣ ꯅꯨꯄꯤꯒ ꯂꯩ ꯂꯩꯇ꯭ꯔꯦ ꯍꯥꯏꯕꯗꯣ
ꯁꯟ ꯂꯩꯌꯦ ꯍꯣꯏ
ꯑꯗꯨꯅ
ꯑꯁ ꯂꯩꯅꯀꯣ ꯆꯥꯕ ꯑꯩꯈꯣꯏ ꯆꯥꯕ ꯌꯥꯕ ꯂꯩ ꯆꯥꯗꯕ ꯌꯥꯕ ꯂꯩ ꯅꯥꯄꯤꯗꯤ ꯂꯩꯗꯤ ꯂꯩ ꯑꯗꯨ ꯑꯣꯏꯔꯁꯨ ꯑꯁ ꯅꯥꯄꯤ ꯈꯨꯗꯤꯡꯃꯛ ꯍꯤꯟꯖꯥꯡ ꯆꯥꯕ ꯌꯥꯕꯅꯦ
ꯏꯟꯁꯥꯡ ꯅꯥꯄꯤ ꯈꯨꯨꯗꯤꯡꯃꯛꯇꯨ ꯁꯟꯅ ꯆꯥꯅꯕ꯭ꯔ
ꯀꯩꯅꯣ ꯇꯧꯕꯅꯦꯗ ꯋꯤꯛꯀꯦꯟꯁꯨ ꯋꯤꯛꯀꯦꯟꯅꯦ ꯁꯟꯗꯦꯁꯨ ꯑꯣꯏꯕꯅꯤꯅ ꯑꯗꯨꯝ ꯆꯥꯕꯅꯦꯗ ꯑꯩꯗꯤ ꯌꯥꯝꯅꯗꯤ ꯆꯥꯅꯤꯡꯕꯗꯤ ꯅꯠꯇꯦ ꯑꯣꯛꯁꯥꯁꯦꯀꯣ ꯆꯥꯗꯤ ꯆꯥꯏ ꯑꯗꯨ ꯑꯣꯏꯔꯁꯨ
ꯅꯗꯨ ꯀꯔꯤ ꯌꯦ ꯆꯪꯅꯀꯣ ꯑꯩꯒꯤ ꯄꯒꯦ
ꯍꯥ
ꯑꯗꯨꯒ
ꯀꯣ ꯌꯦꯟ ꯁꯥꯒ ꯉꯥꯅꯨ ꯆꯥꯅꯤꯡꯉꯦ
ꯑꯁ
ꯑꯩ ꯉꯥꯅꯨꯗꯤ ꯌꯥꯝ ꯄꯥꯝꯃꯦ
ꯑꯁ ꯑꯗꯨꯗꯤ ꯏꯕꯥꯅꯤꯁꯦ ꯃꯦꯁꯤꯗꯒꯤ ꯏꯕꯥꯅꯤꯁꯦ ꯏꯃꯨꯡ ꯑꯃ ꯑꯣꯏꯈ꯭ꯔꯦ ꯁꯣꯏꯏꯗ꯭ꯔꯕꯅꯦ
ꯁꯣꯏꯗ꯭ꯔꯕꯅꯤ
ꯁꯣꯏꯗ꯭ꯔꯕꯅꯤ ꯁꯣꯏꯔꯕꯅꯤ
ꯍꯣꯏ
ꯌꯥꯝ ꯅꯛꯁꯤꯟꯅꯩꯀꯣ ꯏꯕꯥꯅꯤꯁꯦ
ꯌꯥꯝ ꯅꯛꯁꯤꯟꯈ꯭ꯔꯦ ꯎꯝ
ꯑꯗꯨ ꯀꯃꯥꯏꯅ ꯇꯧꯁꯤ ꯍꯥꯏꯒꯕꯅꯣ
ꯈꯪꯗꯦ ꯀꯃꯥꯏꯅ ꯇꯧꯁꯦ ꯍꯥꯏꯕ꯭ꯔꯥ ꯒ꯭ꯌꯥꯟ ꯇꯥꯗ꯭ꯔꯦꯅꯤ
ꯑꯩ ꯊꯣꯛꯄ ꯑꯗꯨꯝ ꯇꯧꯔꯛꯑꯒꯦ
ꯍꯥꯥ
ꯑꯩ ꯐꯣꯛꯇꯗꯩ ꯇꯧꯔꯑꯒꯦ ꯎꯝ ꯀꯩꯒꯤꯔꯣ ꯅꯪ ꯈꯣꯟꯖꯦꯜ ꯇꯥꯕ ꯌꯥꯝ ꯅꯨꯡꯉꯥꯏꯔꯤꯁꯦ
ꯏꯁ ꯌꯥꯔꯦꯀꯣ
ꯑꯁꯦꯡꯕꯅꯤ ꯀꯩꯅꯣ ꯌꯥꯗ꯭ꯔꯤ
ꯍꯩꯅꯦ ꯅꯪꯁꯦ ꯈꯥꯏꯕ ꯌꯥꯝ ꯍꯩꯅꯦ
ꯑ ꯁꯔꯤ ꯁꯅꯥꯕ ꯈꯥꯏꯕ ꯂꯩꯩ ꯇꯨꯍꯦ
ꯍꯣꯏ ꯍꯣꯏ ꯆꯨꯝꯃꯦ ꯆꯨꯝꯃꯦ ꯅꯪꯒꯤ ꯈꯛꯇꯪ ꯇꯥꯕ ꯅꯨꯡꯉꯥꯏ ꯍꯥꯏꯕꯒꯤ ꯑꯣꯏꯔꯝꯅꯤꯗ
ꯑꯁꯦꯡꯕꯒꯤ ꯅꯪ ꯈꯣꯟꯖꯦꯜ ꯇꯥꯕ ꯌꯥꯝ ꯅꯨꯡꯉꯥꯏꯌꯦ
ꯑꯣ ꯌꯥꯝ ꯅꯨꯡꯉꯥꯏ ꯍꯥꯏꯔꯗꯤ ꯑꯩꯁꯨ ꯌꯥꯝ ꯍꯔꯥꯎꯋꯦꯀꯣ ꯌꯥꯝ ꯅꯨꯡꯉꯥꯏꯖꯔꯦꯀꯣ
ꯅꯣꯛꯇꯤ ꯅꯣꯛꯇꯦ ꯍꯔꯥꯎꯋꯦ ꯍꯥꯔꯒ
ꯅꯣ ꯑꯦ ꯀꯩꯅꯣ ꯑꯁ ꯁ꯭ꯃꯥꯏꯂꯤꯡ ꯐꯦꯁꯁꯨ ꯂꯩꯅꯦ ꯅꯣꯛꯔꯒꯀꯣ ꯍꯥꯏꯔꯅꯨ ꯍꯣꯏꯅꯦ ꯑꯁꯦꯡꯕꯅꯦꯅꯦ
ꯀꯣꯜ ꯇꯧꯔꯛꯑꯣ ꯍꯥꯏꯒꯗꯒꯁꯤ ꯀꯄꯅꯤꯁꯤ ꯃꯥꯔꯀꯣ
ꯀꯔꯤ ꯍꯥꯏꯕ꯫
ꯅꯍꯥꯟꯗꯒꯤ ꯇꯧꯔꯛꯑꯣ ꯍꯥꯏꯔꯒ ꯅꯪꯗꯤ ꯉꯁꯤ ꯈꯇꯪ ꯅꯤꯡꯁꯤꯡꯕ ꯃꯥꯜꯂꯦꯀꯣ ꯀꯣꯜ ꯇꯧꯔꯛꯄ꯫
ꯑꯁ ꯑꯩ ꯃꯇꯝ ꯂꯩꯇꯕꯒꯤꯅꯤꯅꯦ꯫
ꯑꯁ ꯑꯩꯗꯤ ꯃꯇꯝ ꯂꯩꯇꯦ ꯍꯥꯏꯕ ꯌꯥꯒꯦꯔ ꯅꯪꯁꯨ꯫
ꯑꯩꯗꯤ ꯃꯔꯛ ꯑꯩꯗꯤ ꯑꯗꯨꯝ ꯍꯌꯦꯡꯗꯤ ꯑꯗꯨꯝ꯫ ꯗꯨꯏꯇꯤ ꯆꯠꯀꯅꯦꯕꯀꯣ ꯑꯗꯨꯒꯤ ꯑꯩ ꯁꯪ ꯁꯪꯅꯗꯦꯕ ꯐꯤꯔ ꯐꯤꯔ ꯃꯇꯝꯗꯗꯤ ꯇꯧꯋꯦ꯫ ꯑꯗꯨ ꯑꯣꯏꯔꯁꯨ ꯑꯩꯁꯨ ꯀꯔꯤ ꯍꯥꯏꯁꯤꯔꯥ꯫ ꯋꯥ ꯌꯥꯝ ꯉꯥꯡꯕ ꯍꯩꯕꯗꯤ ꯅꯠꯇꯦꯕ ꯑꯗꯣ ꯍꯟꯗꯛ ꯍꯧꯖꯤꯛꯅ ꯈꯔ ꯈꯔ ꯑꯗꯨꯝ ꯍꯥꯏꯔꯛꯄ ꯋꯥꯅꯦꯕ꯫
ꯅꯆꯤꯟ ꯊꯤꯗ ꯏꯔꯥꯡ ꯍꯩꯇꯦ ꯍꯥꯏꯔꯗꯤ꯫
ꯑꯁꯦꯡꯕꯅꯤꯅꯦ ꯑꯁ ꯅꯪꯅ ꯍꯦꯟꯅ ꯍꯩꯌꯦ ꯀꯔꯤꯅꯣ꯫
ꯑꯩꯒꯤ
ꯅꯪ ꯅꯪꯒꯤ ꯃꯀꯣꯟꯁꯦ ꯈꯔ ꯀꯩꯅꯣ ꯇꯧꯋꯦꯅꯦ ꯇꯥꯕ ꯅꯨꯡꯉꯥꯏꯇꯦꯅꯦ꯫
ꯑꯁ ꯇꯥꯕ ꯅꯨꯡꯉꯥꯏ ꯍꯟꯕꯗꯨꯗꯤ꯫
ꯅꯪ ꯑꯦꯌꯥꯔꯄꯤꯁ ꯍꯥꯞꯇꯦꯀꯣ꯫
ꯇꯥꯕ꯭ꯔꯣ꯫
ꯍꯣꯏ ꯇꯥꯔꯦ ꯇꯥꯔꯦ ꯍꯧꯖꯤꯛꯇꯤ ꯐꯖꯅ ꯇꯥꯔꯦ ꯉꯁꯥꯏꯗꯨꯗꯤ ꯈꯔ ꯀꯩꯅꯣꯝꯃ ꯇꯧꯕ꯫ ꯕ꯭ꯂꯥꯔ ꯅꯠꯇꯕ꯫
ꯁꯦ ꯁꯦ ꯁꯦ ꯇꯥꯖꯔꯣ ꯑꯩꯒꯤ ꯈꯣꯟꯖꯦꯜ ꯄꯨꯝꯅꯃꯛꯁꯦ ꯅꯪꯉꯣꯟꯗ ꯊꯥꯗꯔꯕꯅꯦ꯫
ꯎꯝ ꯍꯣꯏ ꯍꯣꯏ ꯑꯁ ꯍꯧꯖꯤꯛꯇꯤ ꯑꯣ ꯌꯥꯝ ꯅꯨꯡꯉꯥꯏ ꯏꯁꯩ ꯁꯛꯄꯤꯌꯣ ꯑꯗꯨꯅ ꯈꯣꯟ ꯌꯥꯝ ꯇꯥꯕ ꯅꯨꯡꯉꯥꯏ꯫
ꯏꯁꯩ ꯁꯛꯄꯒ ꯋꯥ ꯉꯥꯡꯕꯒꯗꯤ ꯈꯥꯛ ꯇꯣꯡꯉꯥꯥꯟꯂꯛꯀꯅꯤ ꯑꯩꯒꯤꯗꯤ꯫
ꯏꯁꯩ ꯁꯛꯄꯤꯌꯣ꯫
ꯏꯁꯩ ꯁꯛꯄ ꯃꯇꯝꯗꯗꯤ ꯑꯁ ꯁꯒꯣꯜ ꯈꯣꯡꯕꯒ ꯆꯞ ꯃꯅꯥꯒꯗꯤꯅꯦ꯫
ꯑꯦ ꯑꯣꯏꯔꯝꯃꯣꯏꯗ ꯀꯅꯥ ꯈꯪ꯫ ꯑꯃꯨꯛꯀ ꯃꯥꯏꯀꯦꯜ ꯖꯦꯛꯁꯟꯗ ꯑꯃꯨꯛꯀ ꯑꯁꯇꯒꯤ ꯈꯔ ꯍꯦꯟꯒꯦꯔ꫰꫰
ꯈꯪꯗꯦ ꯈꯪꯗꯦ ꯑꯗꯨꯕꯨꯗꯤ ꯋꯥꯈꯜꯗꯗꯤ ꯂꯣꯏꯅ ꯍꯦꯟꯕ꯫ ꯑꯁꯦꯡꯕ ꯇꯧꯊꯣꯔꯛꯄꯗꯤ ꯂꯣꯏ ꯇꯣꯉꯥꯟꯕ ꯑꯩꯒꯤꯁꯦ ꯎꯝ꯫
ꯑꯗꯨ ꯅꯪ ꯑꯗꯨꯗꯨꯀꯣ ꯆꯔꯆ ꯆꯠꯇꯕꯒꯤꯅꯤ ꯆꯔꯁ ꯐꯖꯅ ꯆꯠꯄ ꯍꯧꯔꯕ ꯑꯁ ꯏꯁꯣꯔꯅ ꯅꯉꯣꯟꯗ ꯕꯣꯔ ꯄꯤꯅꯤꯡꯉꯥꯏꯁꯨ ꯀꯣꯍꯥꯏꯔꯅꯣ꯫
ꯑꯣ ꯑꯗꯨ ꯑꯣꯏꯔꯤꯖꯥꯠꯂꯣ꯫
ꯍꯣꯏ꯫
ꯑꯁ ꯑꯩꯗꯤ ꯀꯔꯤꯒꯤꯔꯀꯣ ꯈꯜꯂꯒ ꯂꯩꯕꯅꯤ ꯍꯧꯖꯤꯛꯇꯤ ꯄꯥꯎꯈꯨꯝ ꯐꯪꯒꯦꯅꯦ꯫
ꯍꯣꯏ ꯍꯣꯏ ꯑꯗꯨꯅꯦ ꯑꯗꯨꯅꯦ꯫ ꯑꯗꯨꯒꯤꯅꯦ ꯏꯕꯥꯅꯤ ꯀꯣꯜ ꯇꯧꯕꯗꯣ ꯈꯪꯕ꯭ꯔ ꯏꯁꯣꯔꯅ ꯑꯩꯉꯣꯟꯗ ꯊꯥ ꯊꯥꯔꯛꯄ꯫
ꯎꯝ ꯍꯣꯏ꯫ ꯌꯥꯝ ꯆꯨꯝꯕ ꯉꯥꯛꯇ ꯅꯪꯅ ꯍꯥꯏꯔꯛꯄꯁꯤꯗꯤ ꯍꯔꯥꯎꯋꯤꯍꯦ꯫
ꯕꯥꯏꯕꯥꯜꯁꯨ ꯄꯥꯎꯒꯣ ꯉꯁꯤ ꯀꯩꯊ ꯆꯔꯁ ꯆꯇꯔꯁꯨ ꯕꯥꯏꯕꯜ ꯄꯥꯥꯎ꯫
ꯑꯣ ꯕꯥꯏꯕꯥꯜꯁꯨ ꯄꯥꯕ ꯌꯥꯕ꯭ꯔꯣ꯫
ꯌꯥꯏ ꯌꯥꯏ ꯌꯥꯏ ꯄꯥꯎ꯫
ꯅꯪ ꯉꯔꯤ ꯉꯁꯤ ꯆꯠꯄ꯭ꯔꯣ꯫
ꯀꯩꯅꯣ ꯑꯩꯗꯤ ꯑꯦꯕ꯭ꯔꯤꯗꯦꯅꯦ꫰꫰
ꯁꯟꯗꯦ ꯅꯠꯇꯕ ꯃꯇꯝꯗꯁꯨ ꯆꯠꯇꯄ꯭ꯔꯣ꯫
ꯑꯦ ꯁꯟꯗꯦ ꯑꯗꯨꯗꯤ ꯅꯠꯇꯦꯗ ꯑꯗꯨ ꯑꯣꯏꯔꯁꯨ ꯁꯟꯗꯦꯗꯗꯤ ꯑꯗꯨꯝ ꯆꯠꯂꯦ ꯀꯩꯅꯣ꯫ ꯑꯩꯈꯣꯏꯗꯤ ꯑꯦꯞꯁꯦꯟ ꯇꯧꯕ ꯌꯥꯗꯦꯍꯦ꯫
ꯑꯁꯃꯤꯗꯤ ꯌꯥꯏꯀꯣ
ꯌꯥꯕꯗꯨ ꯌꯥꯕ ꯌꯥꯗꯕ ꯅꯠꯇꯦ ꯑꯗꯨꯕꯨ ꯀꯩꯅꯣ ꯑꯩꯈꯣꯏꯒꯤ ꯗ꯭ꯌꯨꯇꯤꯅꯤꯅ ꯑꯦꯠꯂꯤꯁ ꯁꯟꯗꯦ ꯑꯃꯗꯤ ꯀꯠꯊꯣꯛꯄꯤꯒꯗꯕꯅꯦ